ꯀꯗꯅ
ꯑꯁ ꯀꯩꯅꯣꯝ ꯇꯧ ꯏꯟꯖꯥꯡ ꯂꯩꯔꯨꯔꯒ ꯆꯥꯛ ꯊꯣꯡꯒꯦ ꯇꯧꯔꯤ ꯏꯟꯖꯥꯡ
ꯀꯃꯅꯦ
ꯍꯥꯥ
ꯀꯩꯖꯥꯡꯅꯣ
ꯌꯦꯟ ꯊꯣꯡꯁꯦ ꯇꯧꯔꯤꯗ
ꯍꯥꯎ
ꯑ ꯃ ꯑꯁ ꯅꯠꯇꯦꯗ ꯑꯥꯗꯁꯨ ꯊꯣꯡꯕꯗꯣ ꯇꯅꯔꯕ ꯑꯗꯒꯤ ꯊ꯭ꯔꯤꯗ ꯆꯥꯔꯨꯨꯔꯁꯦꯅ ꯇꯧꯅꯤ ꯑꯗ ꯊ꯭ꯔꯤꯗ ꯍꯋꯥꯏ ꯑꯩꯗꯤ ꯍ ꯊꯣꯡꯉꯝꯗ꯭ꯔꯦ ꯑꯗꯨꯗꯩꯟ ꯇꯨꯁꯔꯤꯇ ꯇꯧꯔꯒ ꯏꯂ ꯏꯦꯂ ꯏ ꯑꯣꯟ ꯇꯣꯦꯂ ꯏꯜꯂꯤ ꯍꯋꯥꯏꯗ ꯍꯥꯎꯗꯧ ꯃꯥꯟꯗ꯭ꯔꯕ
ꯅꯣꯏꯒꯤꯗꯤ ꯅꯣꯏ ꯍꯣꯁꯇꯦꯜꯒꯤꯗꯤ ꯃꯦꯁ ꯄꯤꯕ꯭ꯔꯣ
ꯑꯩꯈꯣꯏ ꯍꯖꯤꯦ ꯃꯦꯁ ꯄꯤꯌꯨꯅꯦ
ꯀꯅꯥꯅ ꯄꯥꯏꯔꯤꯒꯦ
ꯑꯍꯜ ꯁꯨꯕꯥꯁꯅ ꯑꯍꯟꯅ ꯑꯃꯗ ꯄꯥꯏꯕꯅꯤ
ꯑꯣ
ꯀꯦꯌꯔ ꯇꯦꯀꯔ ꯀꯩꯅꯣ ꯑꯣꯏꯕ ꯑꯩꯈꯣꯏꯒꯤ ꯍꯣꯁꯦ ꯆꯧꯀꯤꯗꯥ ꯑꯣꯏꯕ ꯃꯥ
ꯑꯣ ꯆꯔ ꯌꯦꯟꯁꯥꯡ ꯆꯔ ꯌꯦꯟꯁꯥꯡꯗꯤ ꯍꯥꯎꯕ꯭ꯔꯥ ꯀꯃꯥꯏꯅ ꯇꯧꯒꯦ
ꯑꯁ ꯈꯪꯗꯦꯗ ꯍꯣꯏ ꯃꯥ ꯑꯩꯈꯣꯏ ꯃꯤ ꯊꯕꯛ ꯌꯥꯝ ꯆꯤꯟꯕ ꯃꯤꯗꯨꯕꯨꯗꯤ ꯃꯥ ꯅꯨꯄꯤꯗꯣ ꯍꯥꯎꯁꯨ ꯍꯥꯎꯗ꯭ꯔꯁꯨ ꯑꯗꯨꯝ ꯀꯩꯝ ꯍ ꯍꯥꯏꯖꯕꯤ ꯑꯗꯨꯝ ꯆꯥꯈ꯭ꯔꯅꯤ ꯑꯗ ꯑꯗꯨ ꯅꯠꯇ꯭ꯔ ꯍꯥꯏꯒ ꯑꯗꯨ ꯅꯝ ꯌꯥꯝꯌꯥꯝ ꯀꯟꯅ ꯂꯧꯅꯗ꯭ꯔꯦꯗ ꯃꯥꯏꯗꯣ ꯍꯥꯎꯦ ꯌꯥꯥꯎꯗ꯭ꯔꯦ ꯈꯪꯗꯦ ꯑꯩꯈꯣꯏꯗꯤ ꯀꯨꯏꯗꯤ ꯂꯧꯧꯕꯈꯤꯗꯕ
ꯑꯣ ꯃꯤ ꯃꯤ ꯀꯌꯥꯃꯨꯛ ꯁꯨꯒꯦ ꯃꯥꯏꯁꯤꯕꯣ
ꯑꯩꯅ ꯈꯕꯗ ꯃꯊꯛꯀꯤꯗꯗꯤ ꯃꯤ ꯑꯩꯅ ꯈꯕꯗ ꯑꯗ ꯑꯅꯧꯕ ꯀꯥꯡꯒꯕꯨ ꯃꯅꯤꯄꯨꯔꯤ ꯀꯥꯡꯕꯨ ꯈꯔ ꯂꯧꯔꯝꯕ ꯃꯅꯤꯄꯨꯔꯁꯤ ꯂꯧꯗꯕ ꯃꯥꯜꯂꯦ ꯃꯣꯏ ꯊꯣꯡꯉꯒ ꯆꯥꯛꯒꯨꯝ ꯇꯧꯋꯦ ꯑꯗꯨ ꯃꯈꯥ ꯃꯈꯥ ꯀꯥꯡꯕꯨꯗꯤ ꯑꯌꯥꯝꯕ ꯑꯗꯨꯝ ꯂꯧꯋꯦ ꯑꯗꯣ ꯃꯣꯏ ꯑꯗꯨꯝ ꯀꯨꯟꯊ꯭ꯔꯥ ꯀꯨꯟ ꯁꯟꯁ꯭ꯔꯥꯨꯛꯇꯪ ꯑꯣꯏꯔꯝꯃꯅꯤꯗꯣ ꯌꯥꯝꯃꯔꯣ ꯍ ꯑꯃꯔ ꯂꯣꯏ ꯊꯣꯡꯅꯔꯒꯂꯣ
ꯌꯥꯗꯦꯅꯦ ꯏꯟꯁꯥꯡꯁꯦ ꯍꯥꯏꯗꯤ ꯁꯨꯝ ꯇꯣꯏ ꯇꯣꯏ ꯁꯨꯝ ꯆꯥꯥꯁꯜꯂꯛꯑꯕꯅꯤꯅꯀꯣ ꯍꯥꯎꯇꯕꯗ ꯑꯗꯨꯝ ꯃꯥꯜꯂꯦꯕ ꯑꯗ ꯅꯣꯏ ꯃꯣꯏ ꯀꯩꯅꯣꯅ ꯄꯨꯖꯥꯔꯤꯅ ꯐꯖꯅꯕꯨ ꯊꯣꯡꯕ ꯀꯃꯥꯏꯅ ꯇꯧꯋꯤ
ꯄꯨꯖꯥ ꯑꯩꯁꯦ ꯈꯪꯗꯦ ꯕꯥꯃꯣꯟꯅꯦꯗꯤ ꯍꯥꯏ ꯑꯗꯨ ꯍꯩꯇꯦꯅꯦ ꯉꯍꯩ ꯊꯣꯡꯕ ꯀꯥꯏꯗ ꯑꯗꯨꯝ ꯍꯥꯏꯗꯤ ꯍꯣꯏ ꯀꯩꯁꯨ ꯉꯍꯩꯁꯨ ꯌꯥꯝ ꯀꯟꯅ ꯍꯥꯎꯕꯕꯨꯗꯤ ꯅꯠꯇꯦ ꯑꯗꯨ ꯑꯣꯏꯔꯒꯁꯨ ꯈꯤꯇꯪ ꯍꯥꯏꯕ ꯑꯃ ꯂꯩꯅ ꯑꯗꯣ ꯄꯤꯔꯤꯕ ꯃꯤꯗꯨꯅꯁꯨ ꯍꯥꯏꯗꯤ ꯑꯩꯈꯣꯏ ꯆꯧꯀꯤꯗꯥꯔꯅꯤꯅ ꯃꯥ ꯃꯦꯠ ꯁꯦꯟꯅꯩꯗꯣ ꯃꯥꯅ ꯄꯤꯕꯗꯣ ꯉꯥꯗꯨ ꯈꯪꯗꯦ ꯌꯥꯝꯗ ꯌꯥꯝꯗꯕ꯭ꯔꯥ ꯀꯩꯅꯣ ꯑꯩꯈꯣꯏꯅ ꯁꯨꯝ ꯑꯍꯥꯟꯕꯗ ꯂꯧꯕ ꯆꯠꯄ ꯑꯣꯏꯔꯒꯗꯤ ꯑꯗꯨꯝ ꯉꯥ ꯌꯥꯎꯋꯦꯕ ꯑꯗꯣ ꯑꯀꯣꯟꯕꯗꯨꯒ ꯆꯠꯂꯒꯗꯤ ꯌꯥꯗ꯭ꯔꯦ ꯉꯥ ꯉꯥꯗꯤ ꯌꯥꯝ ꯀꯟ ꯈꯦꯅ ꯇ ꯎꯅ ꯇ ꯑꯃꯥꯏꯅ
ꯑꯣ
ꯃꯥꯅꯦ ꯌꯥꯝ ꯊꯣꯡꯗ꯭ꯔꯤꯔꯥ ꯀꯩꯅꯣꯝ ꯇꯧꯋꯤ ꯃꯥꯏꯗꯣ
ꯑꯣ ꯌꯥꯗꯦꯅꯦ ꯑꯩꯈꯣꯏꯁꯨ ꯍꯥꯏꯗꯤ ꯑꯩꯈꯣꯏꯁꯨ ꯑꯩꯈꯣꯏꯅ ꯄꯤꯔꯤꯁꯦ ꯎꯝ ꯃꯤꯗꯨꯁꯨ ꯌꯥꯝꯕꯅꯤꯅꯀꯣ ꯑꯗꯨꯩ ꯄꯣꯠ ꯍꯧꯖꯤꯛ ꯉꯥꯗꯨ ꯇꯥꯡꯈꯠꯂꯦꯕ ꯑꯗꯨꯗꯨꯅ ꯃꯃꯜ ꯣ ꯀꯩꯅꯣ ꯇꯧꯕꯠꯇ ꯑ ꯃꯃꯟꯗꯣ ꯇꯥꯡꯕꯅꯤꯅꯀꯣ ꯉꯥꯗꯣ ꯌꯥꯝ ꯀꯟꯅ ꯂꯧꯔꯝꯃꯣꯏꯕ ꯃꯣꯏꯁꯨ ꯑꯩꯈꯣꯏꯁꯨ ꯂꯧꯗꯦꯕ ꯍꯥꯏꯗꯤ ꯑꯩꯈꯣꯏ ꯃꯤ ꯀꯨꯟꯊ꯭ꯔꯥ ꯃꯤ ꯀꯨꯟꯊ꯭ꯔꯥ ꯈꯔ ꯀꯨꯟꯊ꯭ꯔꯥ ꯃꯉꯥꯃꯨꯛ ꯁꯨꯏꯕꯀꯣ ꯑꯩꯈꯣꯏ ꯖꯏꯁꯦ
ꯎꯝꯝ
ꯁꯤꯁꯦ ꯉꯥ ꯀꯩꯅꯣꯃꯨꯛ ꯂꯧꯋꯦꯕ ꯀꯦꯖꯤ ꯑꯍꯨꯝ ꯃꯈꯥꯏꯃꯨꯛ ꯂꯧꯋꯦꯕꯀꯣ ꯑꯗꯨꯗꯨꯅ ꯑꯗꯨꯝ ꯀꯩꯅꯣ ꯇꯧꯕ ꯍꯥꯏꯇꯥꯔꯦ ꯑꯗꯨꯗꯨꯅ ꯀꯣꯟꯅꯅꯕ ꯑꯗꯨꯝ ꯌꯦꯟꯕ ꯑꯗꯣ ꯍꯥꯏꯗꯤ ꯉꯥ ꯃꯇꯨꯡꯗꯤ ꯑꯗꯨꯝ ꯌꯥꯎꯋꯦ ꯑꯗꯨꯝ ꯌꯥꯎꯋꯦ ꯍꯥꯏꯗꯤ ꯑ ꯉꯥ ꯃꯊꯣꯡ ꯃꯤ ꯑꯃꯃꯝꯗ ꯄꯤꯁꯦ ꯑꯍꯨꯝꯒꯨꯝꯕ ꯃꯔꯤꯒꯨꯝꯕ ꯑꯗꯨꯃꯥꯏꯅ ꯌꯥꯎꯍꯜꯂꯒ ꯑ ꯑꯂꯨ ꯈꯔ ꯀꯩꯅꯣ ꯇꯧꯔꯒ ꯑꯗꯨꯃꯥꯏꯅ ꯑꯗꯨꯝ ꯄꯤꯕ ꯑꯗꯒꯤ ꯌꯦꯟ ꯌꯦꯟꯒꯨꯝꯕꯁꯤꯅ ꯃꯇꯣꯡ ꯆꯥꯎꯕꯅ ꯃꯇꯣꯡ ꯑꯅꯤ ꯑꯗꯨꯒ ꯄꯤꯛꯑꯒꯅ ꯑꯍꯨꯝ ꯅꯠꯇ꯭ꯔꯒꯅ ꯃꯔꯤ ꯁꯨꯃꯥꯏꯅ ꯑꯗꯨꯝ ꯍꯥꯞꯄꯦꯕ ꯑꯂꯨ ꯑꯃꯒ ꯃꯍꯤꯒ ꯇꯧꯔꯒ
ꯎꯝ ꯑꯩꯣꯏꯗꯤ ꯌꯥꯗꯦꯗ ꯑꯁ ꯀꯥꯏꯗ ꯌꯥꯝꯗꯦ ꯍꯥꯏꯗꯤ ꯏꯟꯁꯥꯡꯗꯤ ꯌꯥꯝꯅ ꯍꯥꯄꯛꯄ ꯑꯣꯏꯅꯤꯡꯕ ꯃꯤꯅꯤꯒꯤ ꯂꯧꯀꯥꯟꯗꯁꯨ ꯑꯗꯨꯒ ꯑꯂꯨꯅ ꯇꯣꯛꯏꯕꯗꯣ ꯉꯥꯏ ꯌꯥꯝꯨ ꯀꯅꯤ ꯍꯧꯗꯕꯩ ꯇꯥꯏꯞ ꯇꯧꯋꯦꯕ ꯉꯥꯡꯉꯒ ꯐꯪꯒꯥꯟ ꯍꯔꯥꯎꯅꯄꯤ ꯇꯥꯏꯞꯇꯒ ꯇꯧꯋꯦꯕ ꯑꯗꯨꯃꯥꯏꯅ ꯌꯥꯝ ꯀꯅꯤ ꯍꯥꯎꯗꯤꯦꯕ
ꯑꯥ ꯅꯣꯏꯒꯤꯅ ꯑꯃꯨꯛ ꯉꯜꯂꯤꯀꯥꯟ ꯂꯔꯀꯥꯟꯗꯅ ꯌꯥꯎꯋꯦ ꯍꯥꯏꯗ꯭ꯔꯥ ꯑꯩꯈꯣꯏꯒꯤꯅ ꯑꯃꯨꯛ ꯊꯦꯡꯅ ꯂꯧꯔꯕ
ꯎꯝ
ꯊꯦꯡꯅ ꯂꯧꯔꯗꯤ ꯑꯗꯨꯅ ꯑꯃꯨꯛꯀ ꯍꯦꯟꯅ ꯍꯥꯞꯄꯤꯕ ꯍꯥꯏꯗꯤ ꯏꯟꯖꯥꯡꯗꯣ ꯀꯌꯥꯝ ꯃꯌꯥꯝ ꯂꯦꯝꯍꯧꯔꯦ ꯂꯦꯝꯍꯧ ꯇꯥꯔꯒꯗꯤ ꯑꯩ ꯑꯩꯅ ꯑꯗꯨꯝ ꯀꯣꯠꯂꯒ ꯑꯗꯨꯝ ꯍꯥꯞꯄꯤꯕꯣꯀꯣ ꯅꯨꯡꯉꯥꯏꯇꯦꯅ ꯍꯥꯏꯗꯤ ꯃꯣꯏꯁꯨ ꯑꯩꯈꯣꯏꯁꯨ ꯆꯥꯔꯤꯕꯅꯤꯅ ꯈꯪꯉꯦꯕ ꯃꯇꯣꯡ ꯑꯃ ꯑꯅꯤꯗꯨꯅ ꯆꯥꯛꯇꯣ ꯂꯣꯏ ꯆꯥꯛꯑꯣ ꯑꯗꯨꯗꯤ ꯀꯃꯥꯏꯅ ꯆꯥꯅꯤ ꯑꯗꯨꯅ ꯑꯗꯨꯝ ꯑꯩ ꯑꯗꯨꯝ ꯇꯔꯨꯛ ꯃꯉꯥ ꯇꯔꯨꯛ ꯇꯔꯦꯠ ꯑꯗꯨꯃꯥꯏꯅ ꯑꯗꯨꯝ ꯍꯥꯞꯄꯤꯕꯩꯗꯤ ꯑꯗꯨꯝ ꯍꯥꯏꯗꯤꯝ ꯑꯂꯨ ꯑꯃꯅꯤꯅꯤꯒ ꯑꯗꯨꯝ ꯍꯥꯞꯄ ꯑꯗꯨ ꯍꯥꯏꯗꯤ ꯀꯣꯟꯅꯅꯕ ꯃꯑꯣꯡꯗ ꯑꯗꯨꯝ ꯄꯤꯕꯤꯌꯦꯕ
ꯎꯝ
ꯑꯩꯈꯣꯏꯁꯨ ꯆꯥꯅꯤꯅ ꯈꯪꯉꯤ ꯑꯩꯅ ꯑꯩꯒ ꯑꯍꯟꯒ ꯇꯧꯔ ꯄꯤꯔꯤꯅꯤꯅꯦ
ꯑꯣ ꯅꯣꯏꯅꯦ ꯑꯗꯨꯝ ꯀꯩꯅꯣ ꯄꯨꯊꯣꯛꯅꯔꯒ
ꯑ ꯑꯩꯈꯣꯏꯅꯤꯅ ꯄꯩꯁꯥꯗꯣ ꯑꯍꯥꯥꯟꯕꯒꯤꯗꯣ ꯄꯨꯊꯣꯛꯅꯔꯒ ꯑꯗꯨꯃꯥꯏꯅ ꯇꯧꯔ ꯄꯤꯌꯦ
ꯑꯗꯨ ꯀꯔꯟꯖꯤꯠ ꯀꯔꯅꯖꯤꯠꯇꯣ
ꯑꯥ
ꯀꯕꯥ ꯅꯣꯏ ꯃꯦꯁꯀꯤꯗꯣ ꯃꯥꯁꯨ ꯄꯤ ꯌꯥꯎꯕ꯭ꯔꯣ ꯀꯩꯅꯣ ꯃꯥ ꯁꯨꯡꯛ ꯌꯥꯝ ꯂꯥꯡꯉꯤꯅꯦꯗꯣ ꯑꯃꯨꯨꯡꯛ ꯆꯠꯂꯨꯀꯥꯟꯗ ꯑꯗꯨꯒ ꯃꯦꯠꯁꯀꯤ ꯃꯇꯥꯡꯗ ꯄ ꯌꯥꯝ ꯏꯁꯥꯎ ꯌꯥꯝ ꯂꯥꯡꯉꯤꯅꯦ ꯃꯗꯣ
ꯃꯥꯁꯨ ꯃꯥꯁꯨ ꯁꯦꯟꯅꯕꯗꯣ ꯌꯥꯎꯍꯟꯕ
ꯑꯣ
ꯑꯗꯨꯗꯨꯒꯤꯅꯤꯗ ꯍꯥꯏꯗꯤ ꯑꯩꯈꯣꯏꯒꯤꯁꯤꯅ ꯑꯃꯨꯛ ꯇꯧꯔꯤꯁꯦ ꯑꯇꯩ ꯅꯠꯇꯇꯩꯗ ꯑꯩꯈꯣꯏꯒꯤꯁꯤꯅ ꯄꯣꯠ ꯆꯩ ꯋꯥꯠꯇꯅꯕ ꯃꯣꯏꯗ ꯂꯣꯏ ꯈꯨꯠꯁꯤꯟꯅꯗꯣꯏꯅꯦꯕ ꯑꯩꯒꯥꯁꯤꯡꯗꯨꯗ
ꯎꯝ
ꯑꯗꯨ ꯃꯣꯏꯗꯣ ꯊꯣꯡꯕꯗꯣ ꯍꯩꯇꯦꯕ ꯑꯗꯨꯗꯨꯅ ꯑꯩꯈꯣꯏꯒꯤ ꯄꯥ ꯊ ꯍꯥꯞꯆꯟꯕꯤ ꯑꯗꯒꯤ ꯍꯌꯦꯡ ꯍꯪꯆꯤꯠꯐꯥꯎ ꯊꯣꯡꯕ ꯌꯥꯒꯗꯕ ꯍꯥꯏꯗꯤ ꯃꯅꯥ ꯃꯁꯤꯡꯗꯪ ꯑꯣꯏꯔꯁꯨ ꯅꯨꯃꯤꯠ ꯅꯤꯅꯤ ꯍꯨꯝꯅꯤ ꯊꯣꯡ ꯌꯥꯒꯗꯕꯗꯣ ꯑꯃꯨꯛꯇꯪꯗ ꯄꯨꯂꯞ ꯊꯣꯡꯖꯤꯟꯕꯤ ꯃꯣꯏꯗꯣꯏꯁꯦ ꯑꯩꯈꯣꯏꯅ ꯄꯤꯔꯝꯃꯦ ꯊꯝꯃꯝꯃꯦꯅ ꯍꯦꯛꯇ ꯄꯪꯂꯣꯏ ꯂꯣꯏꯁꯟꯕꯤꯅꯦꯕ ꯑꯗꯨꯗꯨꯒꯤꯅꯤꯗ
ꯍꯝ ꯍꯝ ꯑꯦ ꯑꯩꯈꯣꯏꯗꯤ ꯌꯥꯝ ꯄꯤꯗꯕ ꯃꯥꯜꯂꯦ ꯑꯩꯈꯣꯏꯁꯦ
ꯑꯣ ꯑꯗꯨꯗꯩ ꯑꯒꯥꯁꯤꯡꯗꯨꯁꯨ ꯍꯥꯏꯗꯤ ꯍꯥꯏꯕꯩ ꯋꯥꯅꯤ ꯃꯣꯏꯁꯨ ꯀꯛꯅꯦꯅ ꯆꯪꯉꯛꯄꯒꯤ ꯋꯥꯅꯦ ꯀꯩꯅꯣ ꯇꯣꯏꯅꯦꯕ ꯃꯣꯏ ꯍꯥꯏꯗꯤ ꯁꯤꯗ ꯄꯩꯁꯥ ꯇꯧꯔꯒ ꯆꯪꯉꯛꯄ ꯄꯩꯈꯥ ꯀꯩꯀꯥ ꯊꯥꯔ ꯆꯪꯄ ꯅꯠꯇꯕꯅꯤꯅꯀꯣ ꯑꯗꯩ ꯃꯣꯏ ꯍꯥꯏꯗꯤ ꯀꯩꯅꯣ ꯇꯧꯔꯦꯅ ꯊꯕꯛꯇꯣ ꯀꯧꯔꯦꯅ ꯑꯩꯈꯣꯏꯒꯤ ꯆꯥꯛ ꯊꯣꯡꯍꯟꯗꯅ ꯈꯣꯠꯍꯟꯗꯅ ꯍꯩ ꯍꯩꯇꯦꯒꯤ ꯇꯦꯁ ꯑꯗꯨꯃ ꯇꯧꯅꯗ꯭ꯔꯕꯅꯤꯅ ꯑꯗꯨ ꯁꯤꯒꯨꯝꯃꯥꯏꯅ ꯑ ꯍꯥꯏꯗꯤ ꯌꯨꯅꯤꯚꯔꯁꯤꯇꯤ ꯑꯝꯗ ꯁꯨꯃꯥꯏꯅꯒ ꯊꯣꯡꯉꯒ ꯇꯧꯕꯁꯤꯗꯤ ꯄꯥꯛ ꯍꯥꯎꯒꯟꯗꯦꯕ ꯍꯥꯎꯁꯨ ꯍꯥꯎꯒꯜꯂꯣꯏꯕ ꯑꯩꯈꯣꯏ ꯑꯣꯏꯔꯁꯨ ꯑꯗꯨꯝ ꯍꯥꯏ ꯗꯤ ꯍꯩꯕ꯭ꯔꯥ ꯍꯩꯇꯕ꯭ꯔꯥ ꯊꯕꯛ ꯑꯃ ꯐꯪꯍꯧꯔꯗꯤ ꯌꯥꯔꯦꯅ ꯆꯪꯉꯛꯇꯣꯏꯅꯦ ꯑꯩꯈꯣꯏꯁꯨ ꯅꯠꯇ꯭ꯔꯣ ꯑꯗꯨꯗꯨꯅ ꯑꯝꯇ ꯌꯥꯔꯣꯏꯕ ꯍꯥꯎꯔꯣꯏꯕ ꯑꯗꯒꯤ ꯑꯗꯨꯝ ꯃꯁꯥꯒꯤ ꯍꯥꯟꯅꯗꯒꯤ ꯊꯣꯡꯕ ꯊꯥꯛꯄ ꯍꯩꯖꯔꯛꯄꯁꯨ ꯑꯗꯨꯝ ꯌꯥꯎꯕꯅꯦ ꯑꯩꯈꯣꯏꯒꯤ ꯑꯩꯒ ꯑꯃ ꯎꯝ ꯑꯦꯟ ꯑꯦꯁ ꯁꯤ ꯇꯨꯗ ꯊꯣꯡꯉꯦ ꯍꯥꯏꯕꯒꯨꯝ ꯇꯧꯅꯦ ꯑꯗꯨ ꯑꯣꯏꯀꯥꯟꯗꯨꯗꯤ ꯍꯩ ꯍꯥꯏꯌꯦꯕ ꯍꯥꯏꯗꯤ ꯍꯩ ꯍꯥꯏꯁꯦ ꯑꯩ ꯃꯥꯒꯤ ꯏꯟꯁꯥꯡ ꯆꯥꯔꯦꯕ
ꯎꯝ
ꯂꯩꯌꯦꯕ ꯑꯗꯨꯝ ꯎꯝ ꯅꯣꯡꯃ ꯀꯔꯤꯅꯣꯝ ꯏꯚꯦꯟ ꯑꯃ ꯂꯩꯕꯅꯤꯅꯦ ꯑꯗꯨꯗ ꯆꯥꯛꯇꯣ ꯑꯩꯈꯣꯏ ꯁꯤꯒꯤꯗꯣ ꯁꯤꯗ ꯁꯤꯗ ꯆꯥꯗ꯭ꯔꯕ ꯑꯁꯣꯝ ꯅꯥꯀꯟꯗ ꯆꯥꯔꯁꯅ ꯑꯦꯟ ꯑꯦꯁ ꯁꯤ ꯇꯨꯒꯤꯗꯨ ꯆ ꯁꯥꯥꯕ ꯑꯦꯅꯤꯁꯤ ꯇꯨꯔꯦ ꯑꯦꯅꯤꯁꯤ ꯋꯥꯟꯂ ꯑꯗꯨ ꯀꯥꯎꯈꯧꯔꯦ ꯀꯥꯎꯗ ꯆꯥꯛ ꯀꯥꯟꯗꯨꯗ ꯑꯩꯈꯣꯏꯒꯤ ꯑ ꯀꯥꯡꯁꯣꯏ ꯊꯣꯡꯕꯅꯦꯅ ꯑꯩꯈꯣꯏꯒꯤ ꯂꯐꯨ ꯈꯔꯒ ꯇꯧꯔ ꯊꯣꯡ ꯂꯩꯔꯝꯃꯦꯕꯀꯣ ꯑꯗꯨ ꯆꯥ ꯀꯂꯥꯝꯕ ꯑꯣꯏꯔꯝꯒꯗ꯭ꯔꯥ ꯅꯠꯇ꯭ꯔꯒꯅ ꯍꯦꯛ ꯆꯥꯟꯅꯔꯨꯕ꯭ꯔꯥ ꯀꯩꯅꯣ ꯍꯥꯏꯗꯤ ꯍꯥꯎꯕ ꯍꯥꯏꯇꯥꯔꯦꯅꯦ ꯑꯗꯨꯈꯛ ꯆꯥꯉꯀꯥꯟꯗ
ꯎꯝꯝ
ꯆꯥꯡ ꯆꯔꯥꯡ ꯇꯧꯒ ꯊꯣꯡꯉꯝꯃꯤꯅꯦꯕ ꯑꯗꯨꯏꯁꯨ ꯍꯥꯎꯋꯦꯕ ꯑꯗꯣ ꯑꯗꯨ ꯑꯍꯟꯗꯣ ꯁꯨꯝ ꯃꯣꯏꯁꯤꯗ ꯍꯥꯟꯅ ꯂꯩꯔꯝꯕ ꯑꯍꯟꯁꯤꯡꯅ ꯁꯨꯝ ꯍꯥꯏꯕꯗ ꯍꯩꯕꯅꯦ ꯑꯗꯨꯗꯣ ꯍꯥꯏꯕ
ꯑꯦꯟ ꯑꯦꯁ ꯁꯤ ꯋꯥ ꯑꯣꯏꯔꯝꯕꯅꯦ
ꯑꯥ ꯑꯦꯟ ꯑꯦꯁ ꯁꯤ ꯋꯥꯟ ꯑꯣꯏꯔꯝꯗꯧ ꯃꯥꯜꯂꯦ ꯅꯣꯏ ꯅꯣꯏꯒꯤ ꯅꯥꯀꯟꯗ ꯂꯩ ꯑ ꯅꯣꯏꯒꯤ ꯅꯥꯀꯟꯗ ꯂꯩꯗꯅ ꯑꯦꯟ ꯑꯦ ꯏꯁ ꯇꯨ ꯇꯨ ꯑꯣꯏꯗꯣꯏꯔꯥ ꯑꯣ ꯑꯣ ꯑ ꯅꯠꯇꯦ ꯅꯠꯇꯦ ꯑꯗꯨꯗꯤ ꯑꯩ ꯍꯥꯏꯁꯁꯤꯦ ꯋꯥꯟ ꯑꯣꯏꯗꯣꯏꯕ
ꯎꯝ ꯀꯩꯅ ꯆꯥꯛ ꯆꯥꯔꯕ ꯍꯧꯖꯤꯛꯇꯤ
ꯥ ꯑꯩ ꯆꯥꯛꯄꯨꯗꯤ ꯆꯥꯔꯦ ꯑꯗꯣ ꯈꯔ ꯀꯣꯟꯅꯍꯧꯗꯦꯅ ꯊꯣꯡꯒꯦꯅ ꯇꯧꯔꯤꯌꯦ
ꯀ ꯅꯣꯏ ꯀꯩꯅꯣ ꯄꯨꯂꯞ ꯆꯥꯏꯔꯕ ꯑꯗꯨꯝ ꯃꯤꯁꯄꯤꯤ ꯂꯣꯏꯔꯒ ꯆꯥꯏꯔꯣ ꯑꯩ
ꯑꯥ ꯃꯦꯁꯄꯤꯔꯣꯏ ꯆꯥꯕꯅꯦ ꯑꯗꯨꯗ ꯆꯥꯛꯇꯣ ꯀꯣꯟꯅꯧꯍꯧꯗ꯭ꯔꯕ ꯉꯁꯤꯗꯣ ꯌꯥꯝ ꯊꯣꯡꯒꯅꯣꯅ ꯊꯣꯡꯍꯜꯂꯨꯗ꯭ꯔꯦ ꯑꯗꯨꯗꯨꯒ ꯑꯩꯈꯣꯏ ꯀꯥꯡꯕꯨ ꯈꯛꯇꯅꯤꯗ ꯑꯩꯈꯣꯏ ꯃꯔꯤ ꯑꯩꯈꯣꯏ ꯃꯉꯥꯃꯨꯛꯀꯤ ꯑꯗꯨ ꯁꯤ ꯊꯣꯡꯒꯠꯂꯒ ꯁꯤꯗ ꯆꯥꯃꯤꯟꯅꯔꯅꯤ
ꯎꯝ ꯑꯩꯈꯣꯏꯁꯨ ꯁꯤꯗ ꯑꯥꯗ ꯊꯣꯡꯁꯦ ꯇꯧꯔꯝꯕꯅꯤꯗ ꯑꯗꯨꯗ ꯔꯣꯍꯤꯠꯇꯣ ꯃꯥꯗꯣ ꯀꯩꯅꯣ ꯇꯧꯕ ꯃꯥꯅ ꯊꯣꯡꯒꯦ ꯅꯨꯃꯤꯗꯥꯡꯗꯤ ꯍꯋꯥꯏ ꯊꯣꯡꯅꯦꯦ ꯍꯋꯥꯏ ꯊꯣꯡꯒꯦꯅ ꯍꯥꯏꯔꯝꯕꯅꯦ ꯑꯗꯣ ꯑꯆꯕ ꯆꯥꯁꯤꯜꯂꯨꯕꯅꯦ ꯍꯧꯖꯤꯛ ꯅꯨꯡꯊꯤꯟꯒꯤꯗꯨꯗ ꯃꯥ ꯆꯥꯔꯣꯏ ꯊꯣꯡꯕ ꯇꯜꯂꯦ ꯇꯧꯈꯠꯂꯛꯑꯦ ꯑꯗꯨꯗꯩꯗꯤ ꯑꯁ ꯕꯦꯁꯤ ꯐꯅꯤ ꯀꯥꯟꯅꯗꯦ ꯑꯥꯗ ꯆꯥꯔꯨꯔꯁꯦ ꯐ꯭ꯔꯤꯗꯥꯅ ꯑꯗ ꯀꯩꯅꯣ ꯄꯔꯕꯤꯟꯗꯨꯕꯨꯗꯤ ꯍꯥꯏꯔꯝꯕꯅꯦꯕ ꯑꯩꯅ ꯅꯪ ꯋꯥꯟꯗ ꯆꯥꯗꯣꯏꯔꯒ ꯅꯪ ꯋꯥꯟꯗ ꯆꯠꯂꯣ ꯊ꯭ꯔꯤꯗ ꯆꯥꯗꯣꯏꯗꯤ ꯊ꯭ꯔꯤꯗ ꯂꯥꯛꯑꯣꯅ ꯍꯥꯏꯔꯝꯕꯅꯦ ꯑꯗꯣ ꯁꯤ꯭ꯗ ꯑꯩꯈꯣꯏ ꯀꯩꯅꯣꯗꯣ ꯍꯋꯥꯏꯗꯣ ꯀꯩꯅꯣ ꯇꯧꯔꯒ ꯁꯨꯝ ꯈꯤꯇꯪ ꯉꯥꯏꯔꯧ ꯑꯃ ꯌꯥꯎꯍꯟꯅꯤꯡꯉꯤ ꯑꯗꯨꯅ ꯀꯩꯅꯣꯝ ꯊꯣꯡꯉꯁꯦ ꯀꯩꯅꯣꯝ ꯊꯣꯡꯒꯠꯂꯁꯦꯅ ꯇꯧꯔ ꯌꯦꯟꯅ ꯂꯩꯈ꯭ꯔꯁꯦ ꯑꯃꯨꯛ ꯂꯩꯅ ꯂꯩꯗꯣꯏ ꯁꯔꯨ ꯍꯅ ꯌꯦꯟ ꯂꯩꯔꯛꯄꯅꯦ ꯑꯗ ꯁꯟꯗꯦ ꯄ꯭ꯔꯕꯤꯟꯗꯣ ꯄꯩꯁꯥ ꯂꯩꯇꯦꯅ ꯍꯥꯏꯕꯅꯦ ꯑꯍꯥꯎ ꯆꯥꯁꯦ ꯍꯥꯏꯔꯗꯤ ꯑꯗꯨꯝ ꯀꯅꯥꯗꯤ ꯂꯧꯔꯤꯅꯣ ꯈꯪꯗꯦꯛꯇ ꯂꯩꯔꯤꯕ
ꯇꯧꯅꯤ ꯇꯧꯅꯤ ꯑ ꯑꯍꯥꯎ ꯆꯥꯕ ꯌꯥꯔꯗꯤ ꯃꯥ ꯂꯩꯒꯅꯤ
ꯂꯩꯒꯦ ꯀꯩꯅꯣ ꯇꯧꯋ ꯅꯨꯄꯤꯗꯤ ꯂꯧꯒꯦ ꯍꯥꯏꯕ꯭ꯔꯥ ꯀꯩꯅꯣ ꯈꯔꯅ ꯇꯧ ꯇꯧꯔꯒ ꯑꯗꯨ ꯃꯥ ꯊꯣꯛꯑꯦ ꯃꯃ ꯀꯥꯟꯅꯕꯗꯤ ꯈꯪꯗꯦ ꯀꯅꯥꯅ ꯈꯪꯗꯦ ꯑꯗꯨꯝ ꯅꯝꯅ ꯄꯔꯛꯄ ꯉꯝꯃꯦꯕ ꯀꯩꯅꯣ ꯇꯧꯒꯦ ꯑꯩꯒꯤ ꯄꯩꯁꯥꯗꯨꯗꯤ ꯃꯥ ꯄꯤ ꯉꯝꯗꯦꯀꯣ ꯀꯃꯥꯏꯅꯗꯤ ꯃꯥ
ꯎꯝ
ꯑꯩ ꯄꯩꯁꯥꯗꯗꯤ ꯃꯥ ꯄ ꯉꯝꯗꯦ ꯍꯥꯏꯗꯤ ꯃꯥ ꯁꯥꯎꯔꯤ ꯁꯥꯎꯔꯕꯅꯦ ꯃꯥ ꯑꯝꯇꯪ ꯈꯜꯂꯤꯕꯅꯦꯔꯦꯩꯅ ꯍꯥꯏꯗꯤ ꯃꯤꯅ ꯇꯧꯔꯤꯗꯨ ꯑꯗꯨꯒ ꯍꯧꯖꯤꯛꯇ ꯤꯌꯥꯔ ꯇꯨꯁꯟ ꯑꯃ ꯂꯣꯏꯔꯦ ꯃꯤꯗꯣ ꯇꯃꯥꯟ ꯁꯦꯝꯕꯤꯔꯣ ꯈꯣꯠꯄꯤꯔꯣ ꯂꯣꯏꯔꯒ ꯑꯆꯥꯕ ꯆꯥꯃꯤꯟꯅꯁꯦ ꯈꯣꯠꯁꯦ ꯍꯥꯏ ꯍꯣꯏ ꯃꯥꯁꯨ ꯍꯥꯏꯌꯦꯕ ꯑꯗ ꯃꯥꯒꯤꯅ ꯄꯩꯁꯥꯗꯨꯁꯨ ꯄꯨꯂꯞ ꯂꯧꯁꯟꯈ꯭ꯔꯒ ꯎꯝ ꯂꯨꯄꯥ ꯆꯥꯃꯉꯥ ꯄꯤꯔꯛꯑꯦ ꯑꯗꯨꯒ ꯆꯥꯝꯃꯉꯥ ꯑꯃꯅ ꯑꯣꯛ ꯆꯥꯔꯁꯦ ꯍꯥꯏꯔꯦꯕ ꯃꯥꯗꯣ ꯑꯗꯨꯗꯤ ꯌꯥꯗꯦꯕ ꯋꯥ ꯑꯩꯉꯣꯟꯗ ꯋꯥꯅ ꯍꯦꯜꯂꯦꯕ
ꯃꯥꯅꯦ ꯃꯥꯅꯦ ꯑꯗꯨ ꯑꯗꯨ ꯐꯖꯗꯦ ꯃꯥꯅ ꯇ ꯑꯩꯗꯣ ꯃꯥ ꯄꯤꯔꯛꯇ꯭ꯔꯕ ꯀꯩꯅꯣꯕ
ꯄꯤꯔꯛꯇ꯭ꯔꯦꯃꯦ ꯑꯗꯨꯝ ꯑꯩꯅ ꯊꯧꯔꯁꯨ ꯏꯁꯅ ꯇꯥꯎꯈꯤꯗꯕꯨ ꯍꯥꯏꯔꯒ ꯃꯥ ꯑꯇꯣꯞꯄ ꯑꯃ ꯇꯧꯔꯒ ꯇꯧꯔꯒ ꯂꯣꯏꯁꯟꯈ꯭ꯔꯦꯕ ꯄꯤꯔꯛꯑꯔꯣꯏꯔꯁꯨ ꯌꯥꯝ ꯀꯟ ꯊꯧꯗ꯭ꯔꯦ ꯍꯥꯏꯗꯤ ꯂꯨꯄꯥ ꯂꯤꯁꯤꯡ ꯑꯃ ꯄꯤꯔꯒ ꯑꯦ ꯏꯇꯥꯎ ꯂꯤꯁꯤꯡ ꯑꯃꯦ ꯂꯧꯔꯣ ꯆꯥꯝꯉꯥꯥꯁ ꯦ ꯑꯩ ꯆꯥꯝꯃꯉꯥ ꯑꯃꯗꯤ ꯑꯩꯈꯣꯏ ꯁ꯭ꯋꯥꯗꯩ ꯂꯧꯔꯒ ꯑꯣꯛ ꯆꯥꯃꯤꯟꯅꯔꯁꯦ ꯍꯥꯏꯔꯝꯃꯣꯕ ꯑꯗꯨꯏꯗꯤ ꯍꯔꯥꯎꯒꯦ ꯑꯗꯨꯁꯨ ꯅꯠꯇ꯭ꯔꯦ ꯆꯥꯝꯃꯉꯥ ꯄꯤꯔꯛꯑꯦ ꯑꯗꯨꯁꯨ ꯑꯩ ꯄꯨꯡ ꯃꯔꯤꯗ ꯄꯨꯡ ꯃꯔꯤꯗ ꯁꯦꯝꯂꯣꯏꯕ ꯇꯨꯝꯗꯈꯩ ꯅꯨꯃꯤꯠ ꯅꯤꯅꯤ ꯇꯃ ꯠꯇꯦ ꯑꯗꯨ ꯃꯥ ꯈꯪꯉꯦꯕ ꯑꯗꯨ ꯈꯪꯉꯒꯗꯤ ꯈꯪꯕꯅꯤꯅ ꯃꯥꯁꯦ ꯀꯩꯅꯣ ꯇꯧꯔꯒ ꯑꯩꯉꯣꯟꯗ ꯆꯥꯝꯃꯉꯥꯒꯗꯤꯊꯔ ꯄꯤꯁꯜꯂꯛꯦꯕꯀꯣ ꯍꯦꯛ ꯀꯩꯅꯣ ꯇꯧꯕꯩꯅꯁ ꯆꯪꯕꯩꯗꯨꯗ ꯑꯗꯨ ꯃꯥꯁꯦ ꯑꯁ ꯏꯇꯥꯎ ꯅꯪ ꯋꯥꯔꯝꯃꯅꯤ ꯈꯣꯠꯂꯗꯤ ꯌꯥꯝ ꯍꯥꯏꯔꯝꯃꯦ ꯑꯗꯨꯣꯛ ꯆꯔ ꯈꯣꯠꯁꯤꯅ ꯑꯩꯗꯤ ꯆꯧ ꯉꯥꯃ ꯄꯤꯔꯒꯥ ꯆꯧ ꯉꯃꯥ ꯀꯣꯟꯅ ꯄꯤꯔꯛꯑꯒ ꯑꯃꯨꯛ ꯄꯣꯛꯇꯨꯁꯨ ꯂꯩꯗꯣꯕ꯭ꯔꯥꯅ ꯈꯜꯂꯝꯕ ꯑꯩꯅ ꯑꯗꯨ ꯅꯠꯂꯝꯗ꯭ꯔꯦ ꯆꯥꯝꯃꯉꯥꯗ ꯄꯤꯔꯒ ꯆꯥꯝꯃꯉꯥ ꯑꯃꯝꯅ ꯑꯣꯛꯁꯥꯁꯦ ꯍꯥꯏꯕ ꯂꯩꯔꯦ ꯑꯩꯉꯣꯟꯗꯤ ꯑꯗꯨꯝ ꯑꯩꯉꯣꯟꯗꯤ ꯑꯗꯨꯝ ꯄꯨꯊꯣꯛꯄꯩ ꯇꯥꯞꯇ ꯇꯧꯕ ꯍꯥꯏꯇꯥꯔꯦ ꯑꯗꯨ
ꯃꯤ ꯑꯁꯣꯝ ꯅꯥꯀꯟ ꯍꯥꯏꯗꯤꯨꯛ ꯀꯩꯅꯣꯔꯣꯝꯗ ꯃꯅꯤꯄꯨꯔꯒꯤ ꯃꯄꯥꯟꯂꯣꯝꯗ ꯍꯥꯏꯇꯥꯔꯦꯅꯦ ꯑꯩꯈꯣꯏꯒꯤ ꯒꯨꯍꯥꯇꯤꯗꯒ ꯇꯝꯕ ꯈꯣꯠꯄ ꯏꯃꯥꯟꯅꯕ ꯃꯌꯥꯝ ꯇꯝꯕ ꯌꯥꯎꯋꯤ ꯑꯗꯣ ꯃꯣꯏꯒꯤ ꯗꯤꯖꯥꯔꯇꯦꯁꯟ ꯁꯦꯝꯕꯗꯣ ꯃꯤꯉꯣꯟꯗ ꯄꯩꯁꯥ ꯄꯤꯊꯣꯛꯑ ꯁꯦꯝꯕꯗ ꯂꯨꯄꯥ ꯂꯤꯁꯤꯡ ꯇꯔꯥ ꯀꯨꯟꯒ ꯆꯪꯉꯦ ꯍꯥꯏꯕ ꯑꯗꯨꯃꯥꯏꯅꯒ ꯂꯧꯅꯩ ꯎꯝ ꯍꯥꯏꯗꯤ ꯑꯩꯈꯣꯏ ꯁꯤꯗ ꯑꯣ ꯑꯩꯈꯣꯏ ꯁꯤꯗꯁꯨ ꯂꯩꯗꯤ ꯂꯩꯔꯝꯅꯤ ꯑꯗꯨꯃꯥꯏꯅ ꯁꯦꯝꯕꯀꯣ
ꯎꯝ ꯂꯩꯌꯦ
ꯂꯧꯗꯗꯤ ꯀꯩꯅꯣꯗ ꯄꯩꯁꯥ ꯀꯥꯏꯗꯒꯤ ꯗꯤꯖꯥꯔꯇꯦꯟ ꯁꯦꯝꯕ ꯍꯥꯏꯁꯦ ꯅꯣꯡꯃꯗ ꯂꯣꯏꯁꯟ ꯌꯥꯕ ꯅꯠꯇꯦ ꯑꯗꯒꯤ ꯋꯥꯁꯨ ꯋꯥꯔꯤꯅꯦ ꯍꯥꯏꯕꯅꯤꯗ
ꯋꯥꯏ ꯑꯁ ꯀꯥꯏ ꯇꯨꯝꯗꯧ ꯌꯥ ꯑꯗꯨꯝ ꯃꯣꯏꯅ ꯈꯤꯇꯪ ꯌꯥꯝ ꯋꯥꯠꯂꯤꯀꯥꯟꯅ ꯍꯥꯏꯔꯛꯄ ꯑꯣꯏꯒꯗꯤ ꯀꯩꯁꯨ ꯀꯥꯏꯗꯦꯕ ꯅꯨꯃꯤꯠ ꯇꯔꯥꯅꯤꯒꯨꯝꯕ ꯋꯥꯠꯄꯗꯨꯗꯤ ꯌꯥꯗꯦꯕ ꯁꯦꯡꯇꯣꯛ ꯇꯥꯏꯄꯤꯡ ꯇꯧꯕ ꯅꯠꯇ꯭ꯔꯒ ꯁꯦꯡꯇꯣꯛ ꯑꯃꯇꯪ ꯍꯥꯏꯕꯗꯤ ꯃꯀꯣꯛꯇꯤ ꯁꯦꯝꯕꯅꯤꯅ ꯌꯥꯗꯦ
ꯑꯗꯨ ꯑꯗꯨꯅꯤ ꯀ ꯀꯥꯏꯗꯩꯩ ꯎꯝ ꯑꯁ ꯑꯩꯁꯨ ꯑꯩꯁꯨ ꯀꯌꯥꯝ ꯋꯥꯒꯦ ꯑꯩ ꯑꯩꯒꯤ ꯑꯩꯈꯣꯏ ꯁꯨꯃꯥꯏꯅ ꯇꯧꯔ ꯁꯦꯝꯕꯤ ꯃꯥꯅ ꯑꯗꯣ ꯍꯥꯏꯗꯤ ꯄ꯭ꯂꯦꯔ